ꯑꯣ ꯑꯣ ꯀꯟꯇꯨꯌꯦꯁꯟ
ꯑ ꯑꯗꯨꯅꯦ ꯑꯗꯨ ꯅꯣꯡꯃ ꯂꯥꯛꯑꯒ ꯅꯨꯄꯤꯒꯤ ꯁꯋꯔꯒꯨꯝꯕ ꯁꯦꯛꯂꯒ ꯃꯥꯒꯤ ꯁꯝꯁꯨ ꯅꯨꯄꯤꯒꯤ ꯁꯝ ꯍꯥꯞꯄꯒ ꯂꯥꯛꯄ ꯑꯩꯉꯣꯟꯗ
ꯑꯥꯁ
ꯑꯁ ꯑꯩꯅ ꯅꯪꯕꯨ ꯑꯗꯨꯝ ꯇꯧꯕꯁꯦ ꯅꯠꯇꯦ ꯈꯪꯕꯗꯤ ꯑꯩꯒꯤ ꯕꯦꯁ ꯐ꯭ꯔꯦꯟ ꯑꯣꯏꯔꯁꯨ
ꯎꯝ
ꯑꯩꯅ ꯅꯪꯕꯨ ꯑꯗꯨꯒꯨꯝꯕꯗ ꯁꯄꯣꯔꯠ ꯇꯧꯕ꯭ꯔꯅꯁꯨ ꯈꯟꯕ ꯌꯥꯏꯀꯣ ꯏꯕꯦꯝ ꯏꯕꯨꯡꯉꯣꯅ ꯑꯩꯅ ꯍꯥꯏꯕ
ꯑ
ꯆꯥꯡꯁꯤꯦꯗ꯭ꯔꯦ
ꯑꯥ
ꯆꯦꯒ ꯑꯩꯗꯤ ꯕꯦꯁ ꯐ꯭ꯔꯦꯦ ꯅꯪꯅ ꯑꯗꯨꯃꯥꯏ ꯇꯧꯔꯒ ꯑꯩꯉꯣꯟꯗ ꯍꯦꯛ ꯍꯦꯛ ꯂꯔꯒ ꯑꯗꯨꯝ ꯇꯧꯔꯤ ꯅꯆꯦꯁꯨ ꯅꯨꯡꯉꯥꯏꯔꯣꯏ ꯑꯩꯅ ꯁꯞꯄꯣꯔꯠ ꯇꯧꯕꯁꯨ ꯃꯜꯈ꯭ꯔꯦ ꯑꯩꯅ ꯀꯔꯤ ꯀꯔꯤ ꯍꯥꯏꯔꯁꯨ ꯃꯣꯏꯁꯦ ꯑꯩꯅ ꯅꯪꯕꯨ ꯅꯨꯡꯁꯤꯅ ꯑꯗꯨ ꯅꯪꯅ ꯅꯨꯄꯤꯒꯤ ꯗ꯭ꯔꯦꯁꯀꯨꯝꯕ ꯁꯦꯠꯔꯒ ꯑꯩꯉꯣꯟꯗ ꯇꯞ ꯅꯛꯄꯗꯣ ꯑꯩꯅ ꯑꯗꯨꯝ ꯁꯞꯄꯣꯔꯠ ꯇꯧꯕ ꯃꯥꯟꯈ꯭ꯔꯦ ꯑꯩꯉꯣꯟꯗ ꯂꯥꯛꯀꯅꯨ ꯍꯥꯏꯕꯅꯤ ꯑꯩꯅ ꯑꯩꯉꯣꯟꯗ ꯂꯥꯛꯀꯅꯨ ꯅꯪꯒꯤ ꯃꯁꯛꯁꯦ ꯎꯕ ꯉꯝꯗ꯭ꯔꯦ ꯑꯩ ꯑꯗꯨ ꯃꯤꯅꯦ ꯃꯤ ꯃꯥꯒꯤ ꯃꯇꯧꯁꯦ ꯌꯥꯗꯕꯀꯣ
ꯑꯣ
ꯃꯌꯡꯈꯣꯏꯒꯤ ꯁꯋꯔ ꯆꯞ ꯆꯥꯕ ꯅꯨꯄꯤꯒꯤ ꯁꯦ꯭ꯔꯒ ꯃꯝꯁꯨ ꯃꯁꯝꯁꯨ ꯁꯦꯝꯂꯒ ꯃꯥꯒꯤ ꯑꯗꯨ ꯑ ꯃꯊꯛꯀꯤꯗꯣ ꯅꯨꯄꯤꯒꯤ ꯃꯊꯛꯀꯤꯁꯨ ꯅꯨꯄꯤꯒꯤ ꯁꯦꯝꯍꯜꯂꯒ ꯂꯥꯛꯄꯅꯦ ꯑꯩꯉꯣꯟꯗ ꯁꯦꯝꯗꯤ ꯁꯦꯝꯗ꯭ꯔꯤ ꯑꯣꯏ ꯑꯣꯏꯔꯁꯨ ꯀꯔꯤꯅꯣ ꯃꯨꯖꯥꯒꯨꯝꯕ ꯍꯥꯞꯕ꯭ꯔꯒ ꯀꯣ ꯑꯗꯨꯁꯨ ꯅꯨꯄꯤ ꯂꯥꯛꯄ ꯑꯩꯩꯅ ꯑꯁ ꯑꯗꯨ ꯅꯨꯃꯤꯠꯇꯗꯤ ꯑꯩ ꯁꯧ ꯑꯗꯨ ꯑꯗꯨ ꯅꯨꯃꯤꯠꯁꯨ ꯏꯆꯦ ꯑꯩ ꯆꯥꯛ ꯂꯥꯃꯦ ꯍꯥꯏꯅ ꯂꯥꯛꯄ ꯃꯥꯁꯦ ꯃꯥꯒꯤ ꯌꯨꯝꯗꯁꯨ ꯂꯩꯕ ꯅꯨꯡꯉꯥꯏꯇꯕꯒꯤ ꯑꯗꯨꯝ ꯆꯠꯄ ꯃꯥꯜꯂꯦꯕꯀꯣ
ꯑꯣ
ꯑꯦ ꯆꯒꯂꯝꯃꯦ ꯍꯣꯏ ꯑꯩ ꯆꯥꯛ ꯂꯥꯛꯑꯃꯦ ꯏꯆꯦ ꯑꯩꯉꯣꯟꯗ ꯃꯨꯛ ꯀꯟ ꯂꯥꯛꯑꯦ ꯑꯗꯨ ꯑꯩ ꯆꯥꯛ ꯑꯗꯨ ꯅꯨꯃꯤꯠꯇꯤ ꯑꯩ ꯑꯩ ꯆꯥꯛ ꯊꯣꯡꯅꯁꯨ ꯂꯣꯏꯔꯦ ꯅꯨꯡꯗꯥꯡ ꯅꯨꯡꯗꯥꯡꯒꯥꯏꯗꯅꯦ ꯅꯨꯡꯗꯥꯡꯗꯤ ꯇꯥꯗꯤ ꯇꯥꯗꯦ ꯑꯗꯨ ꯑꯣꯏꯔꯁꯨ ꯁꯦꯚꯦꯟ ꯑꯩ ꯒꯨꯝꯕꯗꯀꯣ ꯑꯩꯈꯣꯏꯗꯤ ꯅꯥꯏꯟ ꯇꯦꯟꯒꯨꯝꯕꯅ ꯗꯤꯅꯔꯗꯤ ꯑꯗꯨꯝ ꯆꯥꯏꯌꯦ ꯨꯉꯗ ꯑꯩꯅ ꯊꯣꯡꯕꯤꯌꯦ ꯑꯗꯨ ꯅꯨꯃꯤꯠꯇ ꯑꯗꯨꯃꯅ ꯂꯥꯛꯑꯦ ꯂꯥꯛꯔꯒ ꯊꯥꯛꯑꯦ ꯑꯥꯎ ꯆꯥꯛ ꯆꯥꯑꯦ ꯏꯁꯤꯡ ꯊꯥꯛꯑꯦ ꯑꯗꯨ ꯑꯩꯅ ꯑꯗꯨꯝ ꯃꯥꯒ ꯃꯥꯒꯤ ꯁꯞꯄꯣꯔꯠ ꯄꯤꯗꯕꯤꯗ ꯑꯗꯨꯝ ꯍꯩꯕꯅꯦꯕ ꯑꯩꯁꯦ ꯑꯗꯨꯃꯥꯏꯅ ꯇꯧꯕꯅꯨ ꯑꯗꯨꯝ ꯇꯧꯔ ꯇꯧ ꯍꯥꯏꯅꯣ ꯍꯥꯏ ꯍꯥꯏꯔꯒ ꯃꯥꯁꯦ ꯆꯠꯈ꯭ꯔꯦ
ꯑꯁ
ꯆꯠꯂꯒ ꯎꯝ ꯑꯩꯉꯣꯟꯗ ꯑꯗꯨꯝꯅꯦ ꯃꯥ ꯀꯥꯟꯅ ꯍꯥꯏꯕꯅꯦꯕ ꯃꯥꯕꯨ ꯁꯄꯣꯔꯠ ꯇꯧꯕꯤꯌꯣ ꯍꯥꯏꯕꯗꯤ ꯄꯩꯁꯥ ꯄꯤꯌꯣ ꯍꯥꯏꯕ ꯅꯠꯇꯦꯗ ꯑꯗꯨ ꯅꯪꯒꯤ ꯋꯥ꯭ꯔꯗ ꯅꯁꯨ ꯑꯗꯨꯝ ꯍꯥꯏꯕꯤꯌꯣ ꯏꯆꯦ ꯑꯩꯉꯣꯟꯗ ꯑꯩ ꯑꯗꯨꯗꯤ ꯃꯊꯛꯀꯤꯗꯣ ꯃꯊ ꯁꯤꯗꯣ ꯑꯩ ꯅꯨꯄꯤꯒꯤ ꯁꯦꯝꯅꯤꯡ ꯁꯦꯝꯅꯤꯡꯈ꯭ꯔꯦ ꯍꯥꯏꯅꯀꯣ ꯄꯩꯁꯥꯁꯨ ꯂꯩ ꯂꯩꯕ ꯄꯩꯁꯥꯁꯨ ꯂꯩꯒꯅꯤ ꯍꯧꯖꯤꯛꯇꯤ ꯂꯩꯇ ꯑꯦꯀꯥꯟꯅ ꯍꯣꯠꯅꯔꯤꯌꯦ ꯑꯗꯨ ꯁꯦꯝꯅꯤꯡꯉꯥꯏ ꯍꯥꯏꯕ ꯑꯩꯅ ꯑ ꯑ ꯅꯪ ꯉꯧꯈ꯭ꯔꯦ ꯅꯪꯁꯦ ꯅꯪꯒꯤ ꯑ ꯀꯔꯤꯔꯥ ꯅꯪꯒꯤ ꯕ꯭ꯔꯦꯟꯁꯦ ꯁꯣꯏꯈ꯭ꯔ ꯃꯥꯜꯂꯦꯕ ꯑꯩꯅ
ꯎꯍꯨꯝ ꯍꯨꯝ ꯍꯨꯝ
ꯑꯗꯨꯒꯨꯝꯕꯗꯤ ꯁꯦꯝ ꯁꯦꯝꯒꯅꯨ ꯏꯁꯣꯔꯅ ꯅꯪꯉꯣꯟꯗ ꯑꯗꯨꯝ ꯐꯖꯅ ꯁꯦꯝꯕꯤꯕꯗꯣ ꯑꯗꯨ ꯅꯪ ꯊꯝꯒꯅꯤ ꯍꯥꯏꯕ ꯅꯪꯒꯤ ꯑ ꯄꯨꯛꯅꯤꯡꯗ ꯊꯝꯃꯣ ꯑꯗꯨ ꯑꯣꯏꯔꯗꯤ ꯅꯪ ꯆꯦꯟꯁ ꯇꯧꯕꯅꯤꯅ ꯑꯗꯨ ꯅꯨꯃꯤꯠꯁꯨ ꯑꯩ ꯐꯖꯅ ꯍꯥꯏꯕꯅꯦ ꯑꯗꯨꯒ ꯃꯥꯁꯦ ꯍꯣꯏ ꯍꯣꯏ ꯍꯥꯏꯔꯒ ꯆꯠꯇꯤ ꯆꯠꯈ꯭ꯔꯦ ꯆꯥꯛ ꯆꯥꯔꯒꯀꯣ ꯑꯗꯨ ꯅꯨꯃꯤꯠ ꯁꯨ ꯃꯥ ꯑꯩꯉꯣꯟꯗ ꯇꯨꯝꯅꯤꯡꯕꯅꯦ ꯑꯩꯈꯣꯏꯗ ꯃꯥ ꯇꯨꯝꯐꯝꯁꯨ ꯂꯩꯇꯕ ꯃꯥꯜꯂꯦ ꯑꯗꯨ ꯇꯨꯝꯅꯤꯡꯕ ꯃꯥꯜꯂꯦ ꯃꯥꯁꯦ ꯑꯩꯈꯣꯏꯗ ꯂꯥꯛꯔꯒ ꯑꯗꯨꯝ ꯇꯧꯔꯛꯑꯦ ꯑꯩꯅ ꯇꯨꯝꯐꯝ ꯂꯩꯇꯦ ꯑꯩꯁꯨ ꯃꯤꯅ ꯑ ꯑꯩꯈꯣꯏꯒꯤ ꯂꯦꯟꯂ꯭ꯔꯣꯠ ꯎꯔꯗꯤ ꯃꯤ ꯑꯇꯣꯞꯄ ꯂꯥꯛꯔꯗꯤ ꯑꯗꯨꯝ ꯑ ꯆꯥꯏꯒꯅꯤ ꯐꯨꯍꯟꯒꯅꯤ ꯅꯪ ꯇꯨꯝꯕ ꯌꯥꯗꯦ ꯍꯥꯏꯔꯒ ꯃꯥꯁꯤ ꯆꯠꯈ꯭ꯔꯕꯅꯤ ꯍꯥꯏꯕꯗꯤ ꯑꯩꯈꯣꯏ ꯂꯦꯟꯔꯣꯠ ꯑꯗꯨꯒꯨꯝꯕ ꯎꯔꯗꯤ ꯃꯥꯒꯤ ꯃꯁꯥꯛꯁꯦ ꯅꯨꯄꯤꯁꯨ ꯃꯥꯟꯗꯦ ꯅꯨꯄꯥꯁꯨ ꯃꯥꯟꯗꯦ ꯑꯁ ꯌꯥꯗꯕ ꯃꯁꯥꯛꯇꯣ ꯂꯥꯛꯌꯦꯕ ꯑꯗꯨꯒꯤ ꯑꯩꯁꯨ ꯀꯤꯈ꯭ꯔꯕꯀꯣ ꯑꯗꯨ ꯑꯩꯅ ꯑꯗꯨꯝ ꯍꯥꯏꯕꯤꯒ ꯃꯥꯁꯦ ꯍꯣꯏ ꯍꯣꯏ ꯆꯠꯈ꯭ꯔꯅꯤ ꯍꯥꯏꯔꯒ ꯐꯣꯟ ꯃꯤꯕꯨ ꯐꯣꯟ ꯇꯧꯔꯒ ꯅꯨꯄꯥꯕꯨꯅꯦ ꯐꯣꯟ ꯇꯧꯔꯤꯁꯦ
ꯑꯣ
ꯅꯨꯄꯥꯕꯨ ꯐꯣꯟ ꯇꯧ ꯇꯧꯔꯕ ꯅꯦꯞꯂꯤꯁꯁꯨ ꯇꯩꯕ ꯂꯤꯞꯁꯇꯤꯛꯁꯨ ꯇꯩꯕ ꯀꯣ ꯑꯁ ꯃꯥꯒꯤ ꯃꯁꯛꯁꯦ ꯎꯕ ꯉꯝꯗꯕꯅꯦ ꯑꯗꯨꯒ ꯃꯥꯁꯦ ꯆꯠꯈ꯭ꯔꯦ
ꯑ
ꯑꯗꯨ ꯆꯠꯂꯒ ꯑꯥꯝ ꯃꯆꯦꯉꯣꯟꯗ ꯍꯜꯂꯛꯄ꯭ꯔꯅꯗꯤ ꯑꯩꯗꯤ ꯈꯟꯕꯅꯦꯕ ꯍꯜꯂꯛꯇꯦ ꯍꯥꯏꯌꯦ ꯑꯗꯣ ꯑꯗꯨ ꯑꯩꯉꯣꯟꯗ ꯂꯥꯛꯄ ꯀꯥꯟꯗ ꯑꯩꯅꯁꯨ ꯃꯆꯦꯕꯨꯁꯨ ꯍꯥꯏ ꯍꯩꯗꯕ
ꯑꯣ
ꯑꯣ ꯅꯪꯒꯤ ꯑꯝ ꯏꯅꯥꯎ ꯅꯨꯄꯥꯁꯦ ꯑꯩꯉꯣꯟꯗ ꯂꯥꯛꯑꯦ ꯍꯥꯏꯕ ꯑꯩꯅꯁꯨ ꯍꯥꯏꯗꯦ ꯑꯩꯁꯨ ꯀꯥꯎꯋꯦꯕ ꯑꯗꯨꯒꯨꯝꯕ ꯍꯥꯏꯕꯅꯦꯕ ꯑꯗꯨꯝ ꯂꯥꯛꯀꯅꯤ ꯍꯥꯏꯅ ꯈꯜꯂꯒ ꯑꯗꯨꯃ ꯎꯝ ꯇꯨ ꯊ꯭ꯔꯤ ꯗꯦꯖ ꯂꯩꯔꯒ ꯅꯨꯃꯤꯠ ꯑꯃ ꯑꯅꯤ ꯂꯩꯔꯒ ꯀꯣ ꯅꯨꯃꯤꯠ ꯑꯍꯨꯝ ꯃꯔꯤꯔꯥ ꯈꯪꯗ꯭ꯔꯦ ꯂꯩꯔꯒ ꯃꯆꯦ ꯑꯩꯉꯣꯟꯗ ꯀꯣꯜ ꯇꯧꯔꯛꯑꯦ ꯇꯧꯔꯛꯑꯒ ꯅꯪ ꯑꯗꯨ ꯅꯨꯄꯥꯞ ꯑꯩꯒꯤ ꯏꯅꯥꯎꯅꯨꯄꯥꯕꯨ ꯎꯕ꯭ꯔꯥ ꯍꯥꯏꯕꯀꯣ ꯍꯣꯏ ꯎꯋꯦ ꯑꯩꯈꯣꯏꯗ ꯂꯥꯛꯑꯦ ꯅꯣꯡꯃ ꯈꯔ ꯑ ꯅꯨꯃꯤꯠ ꯑꯅꯤ ꯑꯍꯨꯝ ꯆꯠꯈ꯭ꯔꯦ ꯍꯥꯏꯔꯒ ꯑꯁ ꯀꯔꯤꯒꯤ ꯑꯩꯉꯣꯟꯗ ꯍꯩꯕ꯭ꯔꯣ ꯅꯪꯉꯣꯟꯗ ꯂꯔꯤ ꯍꯥꯏꯕꯀꯣ ꯑꯗꯨꯒ ꯑꯩꯅ ꯑꯁ ꯑꯩ ꯁꯤꯒꯨꯝꯕ ꯈꯪꯗꯦꯍꯦ ꯅꯪ ꯅꯕꯥꯅꯤ ꯅꯪꯉꯣꯟꯗꯒꯤ ꯅꯣꯏꯔꯣꯝꯗꯒꯤ ꯂꯥꯛꯑꯦ ꯍꯥꯏꯕꯒꯤ ꯑꯩꯗꯤ ꯑꯗꯨꯝ ꯔꯤꯁꯤꯞ ꯇꯧꯈꯤꯕꯅꯦ ꯑꯩꯅ ꯍꯥꯏꯕ ꯅꯠꯇꯤ ꯃꯗꯨꯅꯨꯄꯥꯗꯣ ꯆꯠꯈ꯭ꯔꯕ ꯀꯨꯏꯔꯦ ꯊꯥ ꯑꯃꯒꯨꯝꯕ ꯁꯨꯔꯦ ꯍꯥꯏꯕꯀꯣ ꯊꯥ ꯑꯃꯒꯨꯝꯕ ꯁꯨꯔꯦ ꯌꯨꯝ ꯇꯕ ꯍꯥꯏꯕ ꯑꯁ ꯑꯩꯁꯨ ꯈꯪꯗꯕꯒꯤꯅꯤ ꯍꯥꯏꯅ ꯑꯗꯨꯝ ꯇꯧ ꯈ꯭ꯔꯦ ꯑꯩꯈꯣꯏ ꯑꯗꯨꯒ ꯑꯩꯈꯣꯏ ꯁꯨꯛꯎ ꯎꯗ꯭ꯔꯦ ꯍꯧꯖꯤꯛ ꯐꯥꯎꯕ ꯍꯧꯖꯤꯛꯇꯤ ꯆꯍꯤ ꯑꯅꯤꯒꯨꯝꯕ ꯆꯠꯈ꯭ꯔꯦ ꯆꯍꯤ ꯑꯅꯤꯒꯨꯝꯕꯁꯨ ꯎꯝ ꯃꯄꯥꯟꯗ ꯗꯦꯜꯂꯤꯗꯀꯣ ꯑꯦ ꯃꯥ ꯆꯠꯈ꯭ꯔꯕ ꯃꯠ ꯑꯗꯨ ꯑꯗꯨ ꯅꯨꯃꯤꯠꯅ ꯑꯩꯒꯤ ꯂꯥꯁ ꯏꯁꯇꯦꯅꯤ ꯃꯥꯕꯨ ꯎꯕꯗꯣ ꯃꯥ ꯍꯜꯂꯛꯇ꯭ꯔꯦ ꯍꯥꯏꯕ ꯑꯗꯨ ꯅꯣꯡꯃ ꯀꯣ ꯑꯩꯈꯣꯏꯒꯤ ꯐ꯭ꯔꯦꯟ ꯑꯃ ꯑꯩꯈꯣꯏꯒꯤ ꯐ꯭ꯔꯦꯟ ꯍꯥꯏ ꯑꯗꯨꯝ ꯐ꯭ꯔꯦꯟ ꯍꯥꯏꯔꯅꯤꯅ ꯃꯤ ꯈꯪꯅꯕ ꯃꯤ ꯑꯃ ꯑꯩꯈꯣꯏ ꯎ ꯍꯩꯅꯁꯨ ꯍꯩꯕ ꯌꯥꯗꯦ ꯑꯩꯈꯣꯏ ꯑꯗꯨꯝ ꯇꯤꯟꯗꯤ ꯇꯤꯟꯅꯗꯦ ꯑꯗꯨ ꯅꯨꯄꯤꯅ ꯃꯥꯕꯨ ꯑꯗꯩꯗꯤ ꯔꯣꯠꯇ ꯇ꯭ꯔꯦꯟ ꯏꯁꯇꯦꯁꯟꯒꯨꯝꯕꯅ ꯃꯥꯕꯨ ꯎꯑꯦ ꯍꯥꯏꯌꯦꯦ
ꯑꯁ
ꯃꯥꯕꯨ ꯎꯕ ꯀꯥꯟꯗ ꯃꯥꯁꯦ ꯑꯩꯈꯣꯏ ꯇ꯭ꯔꯦꯟ ꯆꯠꯄꯒꯨꯝꯕꯗ ꯑꯗꯨꯒꯨꯝꯕ ꯂꯩꯌꯦꯗꯅ ꯄꯩꯁꯥ ꯅꯤꯕ ꯈꯣꯏꯗꯣ ꯑꯗꯨ ꯈꯣꯏꯒ ꯆꯠꯂꯒ ꯂꯩ ꯍꯥꯏꯌꯦ
ꯑꯁ
ꯑꯁ ꯑꯗꯨ ꯍꯧꯖꯤꯛꯇꯤ ꯆꯍꯤ ꯑꯅꯤ ꯑꯍꯨꯝꯁꯨ ꯁꯨꯈ꯭ꯔꯅꯤ ꯃꯥ ꯌꯨꯝ ꯂꯇꯕꯁꯦ ꯑꯗꯨ ꯌꯨꯝꯗꯁꯨ ꯊꯤꯕ ꯐꯪꯗꯕ ꯑꯁ ꯑꯩꯁꯦ ꯑꯩ ꯑꯩꯒꯤ ꯄꯨꯟꯁꯤꯗ ꯁꯤꯒꯨꯝꯕ ꯊꯦꯡꯅꯕꯤꯒꯀꯣ
ꯑꯣ ꯃꯥꯅꯦ
ꯑꯩꯁꯦ ꯎꯝ ꯀꯔꯤꯅꯣ ꯑꯁꯤꯒꯨꯝꯕ ꯎꯔꯗꯤ ꯃꯥꯕꯨꯁꯨ ꯅꯤꯡꯁꯤꯡꯕ ꯑꯗꯨ ꯅꯁ ꯑꯩꯈꯣꯏꯒꯤ ꯐ꯭ꯔꯦꯟ ꯑꯣꯏꯔꯒ ꯑꯗꯨꯝ ꯆꯠꯈ꯭ꯔꯕꯗꯣ ꯅꯨꯡꯉꯥꯏꯇꯕ ꯑꯃ ꯌꯥꯝ ꯂꯩꯕꯅꯦꯍꯦ ꯑꯩꯉꯣꯟꯗ ꯃꯤꯛꯁ ꯐꯤꯂꯤꯡ ꯌꯥꯝ ꯂꯩꯕꯅꯦ ꯑꯗꯨꯃꯛꯕꯨꯁꯨ ꯅꯨꯡꯁꯤꯕ ꯑꯃ
ꯎꯝ ꯅꯨꯡꯁꯤꯕꯁꯨ ꯂꯩꯔꯅꯤ ꯎꯝ
ꯉꯝꯗꯦ ꯑꯗꯨ ꯐꯣꯟ ꯅꯝꯕꯔ ꯃꯥꯒꯤ ꯐꯣꯟ ꯅꯝꯕꯔ ꯑꯅꯤ ꯑꯍꯨꯝ ꯂꯩꯌꯦꯦ ꯂꯣꯏꯅꯃꯛ ꯆꯠꯇꯦ
ꯑꯣ
ꯀꯣ ꯇꯧꯕꯁꯨ ꯐꯪꯗꯦ ꯃꯥ ꯃꯥꯒꯤ ꯃꯆꯦꯒ ꯑꯩꯗꯤ ꯑꯗꯨꯝ ꯊꯤ ꯊꯤꯔꯒ ꯂꯩꯕꯅꯤ ꯑꯗꯨ ꯐꯪꯅꯤ ꯃꯥꯒꯤ ꯃꯆꯦꯁꯨ ꯑꯁ ꯑꯩꯉꯣꯟꯗ ꯊꯕꯛ ꯇꯧꯒꯦꯅ ꯑꯩꯉꯣꯟꯗ ꯂꯥꯛꯑꯒ ꯑꯗꯨꯝ ꯆꯠꯈ꯭ꯔꯕꯁꯦ ꯑꯩ ꯏꯄꯥ ꯏꯃꯥꯗ ꯇ ꯑꯩ ꯌꯥꯝꯅ ꯍꯥꯏꯅꯤꯡꯉꯥꯏ ꯂꯩꯇꯦꯅ ꯑꯗꯨ ꯃꯥꯒꯤ ꯏꯃꯥꯁꯨ ꯂꯥꯛꯄꯅꯦ ꯃꯥꯒꯤꯦ ꯏꯃꯥꯒ ꯏꯄꯥꯁꯨ ꯂꯥꯛꯄꯅꯦ ꯂꯥꯛꯂꯒ ꯊꯤꯕꯅꯦ ꯑꯗꯨ ꯍꯣ ꯁꯤꯇꯤꯗ
ꯎꯝ
ꯊꯤꯔꯁꯨ ꯐꯪꯗ꯭ꯔꯦ
ꯑꯁ
ꯀꯥꯟꯗꯤ ꯀꯔꯤ ꯇꯧꯅꯤ ꯃꯥꯁꯦ ꯑꯗꯨꯝ ꯆꯠꯈ꯭ꯔꯕꯩꯒꯤꯀꯣ
ꯎꯝ ꯆꯠꯅꯤꯡꯕꯒꯤꯅꯀꯣ
ꯍꯣꯏ ꯌꯥꯝ ꯆꯠꯅꯤꯡꯕꯒꯤ ꯑꯣꯏꯔꯝꯒꯅꯤ ꯃꯥꯒꯤ ꯄꯨꯟꯁꯤꯗ ꯈ꯭ꯋꯥꯏꯗꯒꯤ ꯑꯄꯥꯝꯕ ꯇꯧꯅꯤꯡꯕ ꯃꯥꯜꯂꯤꯦ ꯃꯤꯅ ꯍꯥꯏꯔꯁꯨ ꯏꯟꯗꯦꯕ ꯂꯨꯇ ꯑꯕꯨ ꯄꯞ ꯐ꯭ꯔꯣꯒ ꯂꯩ
ꯎꯝ
ꯑꯁꯤꯒꯨꯝꯕ ꯃꯤ ꯊꯦꯡꯅꯗ꯭ꯔꯣ ꯅꯪꯗꯤ
ꯑꯩꯈꯣꯏ ꯑꯩꯁꯨ ꯊꯦꯡꯅꯑꯌꯦ ꯑꯩꯒꯤ ꯁ꯭ꯀꯨꯜꯗꯒꯤ ꯀꯣ ꯃꯥꯁꯨ ꯑ ꯍꯧꯖꯤꯛ ꯍꯧꯖꯤꯛꯁꯨ ꯃꯥ ꯅꯪ ꯍꯥꯏꯕꯒꯨꯝꯅꯀꯣ ꯃꯥꯁꯨ ꯃꯄꯥꯟ ꯂꯝꯗ ꯂꯩꯌꯦ ꯃꯥꯗꯤ ꯑꯦ ꯃꯥꯗꯤ ꯏꯆꯦ ꯏꯌꯥꯔ ꯍꯣꯁꯇꯦꯁ ꯅꯠꯇꯦ ꯍꯣꯏ ꯀꯦꯕꯤꯟ ꯀ꯭ꯔꯨꯒꯤꯗꯣ ꯆꯠꯂꯦ ꯅꯨꯄꯤ ꯁꯥꯔꯒ ꯑꯁ ꯃꯥꯗꯤ ꯑꯗꯨꯒꯨꯝꯕꯗꯤ ꯆꯠꯇꯦ ꯃꯥꯒꯤꯗꯤꯀꯣ ꯑꯗꯨ ꯔꯦꯝꯕꯋꯥꯒꯨꯝꯕ ꯑꯗꯨ ꯅꯨꯄꯤ ꯁꯥꯔꯒ ꯑꯗꯨꯝ ꯃꯣꯗꯂ ꯃꯣꯗꯦꯂꯤꯡꯒꯤ ꯆꯠ ꯆꯈ꯭ꯔꯦ ꯃꯥꯒꯤꯗꯤ
ꯑꯣ ꯑꯣ ꯑꯗꯨꯗꯤ ꯐꯩꯅꯦ ꯑꯗꯨꯒꯨꯝꯕꯗꯨꯗꯤ
ꯎꯝ ꯊꯥꯏꯂꯦꯟꯗ ꯂꯥꯛꯏꯕꯁꯤꯡꯁꯤꯗ ꯍꯣꯏ ꯑꯗꯨꯗꯤ ꯈꯔ ꯁꯤꯡꯉꯦ ꯃꯥꯒꯤꯗꯤ ꯃꯥꯒꯤꯗꯤ ꯃꯣꯗꯂꯤꯡꯗ ꯆꯠꯂ ꯅꯨꯄꯤꯒꯤ ꯑꯁ ꯅꯨꯄꯤꯒꯤ ꯇꯥꯇꯕ ꯅꯨꯄꯤ ꯈꯛꯇ ꯅ ꯃꯥꯒꯤꯗꯣ ꯇꯧꯕꯗꯣ
ꯂꯣꯏꯔꯦ
ꯑꯣ
ꯃꯣꯏꯁꯤꯡꯁꯦ
ꯃꯣꯏꯁꯤꯡꯁꯦ
ꯀꯔꯝꯕ ꯋꯥꯈꯜ ꯎꯝ ꯈꯔꯗꯤ ꯐꯥꯕ ꯃꯥꯂꯦ ꯑꯩꯣꯏꯒꯤꯗꯣ ꯑꯁ ꯌꯥꯝ ꯄꯛꯇꯦ
ꯎꯝ ꯃꯥ ꯃꯥꯒꯤꯁꯨ ꯄꯥꯝꯅꯗꯤ ꯀꯣ ꯃꯣꯗꯂꯤꯡꯒꯨꯝꯕ ꯑꯗꯨ ꯆꯦ ꯊꯥꯏꯂꯦꯟꯗ ꯂꯩꯕꯁꯤꯡꯗꯣ ꯑꯗꯨ ꯒꯤ ꯑꯗꯨ ꯑꯗꯨ ꯈꯛꯇꯅꯦꯕ ꯃꯣꯏ ꯃꯣꯗꯂꯤꯡ ꯃꯣꯗꯂꯔꯗꯨꯒꯤꯗꯣ
ꯑꯣ
ꯎꯝ ꯑꯗꯨꯗ ꯌꯥꯝ ꯂꯩꯕ ꯃꯥꯁꯨꯦ ꯑꯗꯨꯒꯨꯝꯕ ꯆꯠꯅꯤꯡ ꯆꯠꯅꯤꯡꯕ ꯐꯥꯎꯔꯗꯤ ꯃꯥꯁꯨ ꯆꯠꯄ ꯌꯥꯏꯑꯕ ꯑꯗꯨꯒꯤꯗꯣ
ꯎꯝ ꯑꯗꯨ ꯃꯣꯏꯒꯤ ꯌꯨꯝꯗ ꯄꯣꯔꯠ ꯑꯗꯨ ꯇꯧꯗꯕꯒꯤꯁꯨ ꯑꯣꯏꯔꯝꯅꯤ ꯑꯗꯨꯗ ꯆꯪꯈ꯭ꯔꯕꯗꯣ ꯃꯥꯁꯨ ꯅꯨꯡꯉꯥꯏꯔꯣꯏꯕ
ꯑꯣ ꯑꯗꯨꯒꯨꯝꯕ ꯃꯥ ꯀꯦꯚꯟ ꯀ꯭ꯔꯨꯒꯨꯝꯕꯀꯣ ꯑꯗꯨꯒꯨꯝꯕ ꯑꯗꯨꯒ ꯦ ꯃꯣꯗꯂꯤꯡꯒꯨꯝꯕ ꯑꯗꯨꯒꯨꯝꯕ ꯆꯠꯂꯗꯤ ꯈꯔ ꯐꯥꯔꯗꯣꯏꯅꯦꯕ ꯃꯥꯒꯤꯗꯣ
ꯎꯝꯁꯤꯁꯨ ꯅꯣꯡꯁꯤꯁꯨ ꯅꯨꯡꯁꯤꯌꯦ ꯈꯟꯕ ꯀꯥꯟꯗ ꯀꯃꯥꯏꯅ ꯑꯁꯤꯒꯨꯝꯕ ꯊꯣꯛꯄ꯭ꯔꯥ ꯍꯥꯏꯅꯀꯣ
ꯍꯣꯏ
ꯑꯩꯈꯣꯏ ꯃꯤꯅ ꯆꯠꯂꯗꯤ ꯑ ꯁꯤꯁꯨ ꯃꯤꯅꯦ ꯁꯤꯁꯨ ꯃꯤꯅꯦ ꯍꯥꯏꯅ ꯑꯗꯨꯝ ꯂꯩ ꯂꯩꯅ ꯂꯧꯋꯦꯕ ꯑꯗꯨ ꯑꯩꯈꯣꯏ ꯈꯪꯕ ꯃꯤ ꯑꯗꯨꯝ ꯈ꯭ꯔꯕꯗꯣ ꯃꯤꯠꯇ ꯎꯕꯗꯣ ꯑꯁ ꯅꯨꯡꯉꯥꯏꯇꯕꯅꯤ
ꯎꯝ ꯃꯥꯅꯦ ꯑꯗꯨꯒ ꯅꯪꯉꯣꯟꯗ ꯅꯪꯉꯣꯟꯗ ꯊꯣꯛꯏꯕ ꯅꯠꯇ꯭ꯔꯣ ꯑ ꯁꯤꯌꯥꯅꯅꯨꯡꯉꯥꯏꯗꯤ ꯍꯦ ꯑ ꯍꯥꯥ
ꯎꯝ
ꯌꯥꯝ ꯅꯨꯡꯉꯥꯏꯇꯦꯍꯦ
ꯎꯝ ꯅꯨꯡꯉꯥꯏꯇꯦ ꯀꯔꯤ ꯇꯧꯈꯤꯅꯤ ꯎꯝ ꯃ ꯆꯠꯈ꯭ꯔꯕ ꯃꯇꯝꯗ ꯏꯃꯣꯁꯅꯦꯜ ꯇꯧꯧꯕꯅꯤ ꯑꯩꯗꯤ
ꯑ
ꯃꯥꯁꯨ ꯇꯤꯟꯅꯕꯗꯤ ꯌꯥꯝ ꯐꯕꯅꯦꯕ ꯃꯥ ꯋꯥꯔꯤ ꯁꯥꯑ ꯁꯥꯔꯕꯀꯣ ꯑꯗꯨꯝ ꯇꯤꯟꯅꯕꯗꯣ ꯌꯥꯝ ꯐꯕꯅꯦ
ꯎꯝ ꯍꯧꯖꯤꯛ ꯐꯥꯎ ꯍꯜꯂꯛꯇ꯭ꯔꯤꯀꯣ
ꯍꯜꯂꯥꯛꯇꯦꯅꯦ ꯍꯧꯖꯤꯛ ꯐꯧ ꯐꯪꯗꯦ ꯍꯣꯏ ꯆꯍꯤ ꯑꯅꯤ ꯍꯦꯟꯈ꯭ꯔꯦ
ꯃꯥꯅ ꯃꯥꯅ ꯈꯪꯉꯒ ꯑꯗꯨ ꯍꯜꯂꯛꯂꯗꯤ ꯐꯗꯣꯏꯅꯦꯕ
ꯎꯝ ꯑꯗꯨ ꯍꯜꯂꯥꯛꯄ ꯊꯥꯖꯗ꯭ꯔꯤꯗ ꯍꯜꯂꯛꯀꯦ ꯍꯥꯏꯅꯗꯤ ꯊꯥꯖꯗ꯭ꯔꯦꯅꯦꯣ ꯍꯧꯖꯤꯛꯇꯛꯇꯤ
ꯎꯝ
ꯃꯥꯁ ꯑꯗꯨꯝ ꯂꯥꯛꯄꯁꯨ ꯌꯥꯔꯣꯏ ꯍꯌꯦꯡ ꯑꯗꯨꯒꯨꯝꯕꯗ ꯆꯪꯈ꯭ꯔꯗꯤꯀꯣ ꯃꯣꯏꯁꯤꯁꯨ ꯀꯔꯤꯅꯣ ꯄꯥꯏꯌ ꯃꯥꯜꯂꯦ ꯁꯤꯗ ꯍꯥꯏꯕ ꯌꯥꯕ꯭ꯔꯥ ꯌꯥꯗꯕ꯭ꯔꯗꯤ ꯈꯪꯉꯦ ꯑꯗꯨ ꯑꯣꯏꯔꯁꯨ ꯃꯣꯏꯁꯨ ꯀꯣ ꯃꯣꯏꯒꯤ ꯒ꯭ꯔꯨꯞꯨꯞ ꯂꯩꯕꯅꯦ ꯑꯗꯨ ꯑꯗꯨꯗ ꯍꯦꯛ ꯆꯪꯈ꯭ꯔꯗꯤꯀꯣ ꯃꯣꯏꯅ ꯃꯣꯏꯕꯨ ꯄ꯭ꯔꯣꯇꯦꯛ ꯇꯧꯒꯅꯤ ꯑꯗꯨꯒ ꯌꯨꯝꯕꯨꯁꯨ ꯈꯪꯍꯜꯂꯣꯏ
ꯎꯝ
ꯑꯗꯨꯝ ꯍꯥꯏꯕꯒꯨꯝ ꯇꯧꯋꯦ ꯑꯩꯅ
ꯑꯣ
ꯑꯗꯨꯒꯤ ꯑꯗꯨꯗ ꯆꯥꯡꯗ꯭ꯔꯤꯉꯥꯏ ꯑꯩꯈꯣꯏ ꯐꯥꯔꯗꯤ ꯃꯥꯕꯨ ꯐꯥꯔꯒ ꯌꯨꯝꯒꯨꯝꯕ ꯄꯨꯊꯣꯛꯈ꯭ꯔꯗꯤ ꯃꯥꯁꯦ ꯈꯔ ꯅꯨꯡꯉꯥꯏꯒꯅꯤ
ꯌꯥ ꯌꯥꯅꯤꯕ ꯅꯠꯇ꯭ꯔꯣ
ꯎꯝ ꯎꯝ ꯃꯥꯅ ꯆꯥꯅꯤꯡꯕꯒꯨꯝꯕꯗ ꯃꯣꯗꯂꯤꯡꯒꯨꯝꯕ ꯆꯥꯅꯤꯡꯂꯁꯨ ꯑꯇꯩ ꯃꯣꯏꯒꯤ ꯒ꯭ꯔꯨꯞ ꯐꯖꯕ ꯒ꯭ꯔꯨꯞꯒꯨꯝꯕꯗ ꯄꯤꯊꯣꯛꯄ ꯌꯥꯏ ꯑꯅ ꯑꯗꯨ ꯃꯥꯅ ꯑꯗꯨꯗ ꯆꯪꯈ꯭ꯔꯕꯒꯤ ꯍꯧꯖꯤꯛꯇꯤ ꯀꯔꯤ ꯀꯔꯤꯃꯇ ꯇꯧꯕ ꯌꯥꯗꯦ ꯍꯥꯏ ꯍꯧꯖꯤꯛ ꯁꯨ ꯐꯪꯗ꯭ꯔꯣꯏ ꯍꯥꯏꯌꯦ ꯃꯣꯏꯒꯤ ꯌꯨꯝꯁꯨꯀ ꯅꯍꯥꯟ ꯃꯥꯒꯤ ꯆꯦꯒ ꯑꯗꯨꯝ ꯂꯥꯔꯒ ꯗꯤꯁꯀꯥꯁ ꯇꯧꯕ ꯑꯩꯈꯣꯏ ꯍꯧꯖꯤꯛꯇꯤ ꯑꯃꯨꯛ